ꯄ꯭ꯔꯣ
ꯇꯥꯔꯦ ꯇꯥꯔꯦ ꯅꯪ ꯇꯥꯔꯕꯣ
ꯎꯝ ꯇꯥꯔꯦ ꯇꯥꯔꯦ ꯀꯩꯗꯧꯔꯝꯃꯤꯅꯣ
ꯐꯝꯃꯝ ꯅꯪꯗꯤ
ꯑꯩꯁꯨ ꯐꯤꯁꯨꯕ ꯂꯣꯏ ꯀꯩꯅꯣ ꯑꯩ ꯐꯝꯃꯝꯃꯤꯅꯦ ꯕꯤꯗꯤꯑꯣ ꯌꯦꯡꯉꯒ
ꯀꯩ ꯕꯤꯗꯤꯑꯣ ꯌꯦꯡꯉꯤꯅꯣ ꯀꯩ ꯀꯔꯤ ꯌꯦꯡꯉꯝꯃꯤꯅꯣ
ꯕꯨꯠꯀꯤ ꯑꯗꯨꯒ ꯃꯈꯜ ꯃꯈꯜ ꯁꯣꯔ
ꯑꯁ ꯁꯣꯔꯇ ꯌꯦꯡꯕꯗ ꯅꯨꯡꯉꯥꯏꯕꯅꯦꯍꯦ
ꯅꯨꯡꯉꯥꯏꯌꯦ ꯏꯁꯀ꯭ꯔꯣꯜ ꯇꯧꯕ ꯈꯨꯗꯤꯡꯒꯤ ꯑꯗꯨꯝ ꯌꯦꯡꯅꯤꯡꯕ ꯅꯦꯠ ꯂꯣꯏꯈꯤꯕ ꯈꯪꯍꯧꯗꯥꯖꯥꯠꯅꯤ
ꯑꯗꯨꯅꯤꯅꯦ ꯅꯦꯠꯁꯨ ꯌꯥꯝ ꯆꯥꯏ ꯏꯟꯁꯇꯥꯥ ꯔꯤꯜꯁꯀꯨꯝꯕꯗ
ꯍꯣ ꯍꯣ ꯍꯣꯏ ꯑꯗꯨ ꯃꯥꯅꯦ ꯏꯟꯁꯇꯥꯒꯤ ꯔꯤꯜꯁꯀꯨꯝꯕꯅꯤ ꯌꯨꯇꯨꯞꯀꯤ ꯁꯣꯔ꯭ꯗꯁ ꯁꯨ
ꯃꯇꯝ ꯂꯣꯏꯈꯤꯒ ꯑꯝꯇ ꯈꯪꯍꯧꯗꯦ꯫
ꯍꯥ
ꯃꯇꯝ ꯂꯣꯏꯒ ꯑꯝꯇ ꯈꯪꯍꯧꯗꯦ ꯍꯥꯏꯕ꯫
ꯈꯪꯍꯧꯗꯦ ꯅꯦꯁꯨ ꯂꫭꯏꯕ ꯈꯪꯍꯧꯗꯦ꯫
ꯑꯗꯨꯅꯤ
ꯀꯩꯝꯇꯧꯕ꯭ꯔꫭ ꯕꯦꯕꯥ ꯑꯩꯈꯣꯏꯒꯤ ꯆꯠꯁ ꯏꯁꯥꯕꯨ ꯑꯦꯛꯖꯥꯝ ꯂꯣꯏꯔ ꯆꯠꯂꯁꯦ ꯍꯥꯏꯔꯣ
ꯎꯝ ꯏꯛꯖꯥꯝ ꯂꫭꯏꯔ ꯆꯠꯂꯁꯤ ꯗꯦꯠ ꯐꯥꯏꯚꯇ ꯌꯥꯔꯗꯤ꯫
ꯅꯪ ꯄꯩꯁꯥ ꯐꯪꯉꯝꯈꯤꯔꯣꯏꯅꯦ ꯆꯪꯉꯕꯅꯣ꯫
ꯆꯪꯗ꯭ꯔꯤꯗ ꯎꯝ ꯄꫭꯔꯦ ꯇꯅꯃꯤꯗꯦ
ꯑꯗꯨꯗꯤ ꯀꯃꯥꯏꯅ ꯇꯧꯕ ꯅꯣꯏ ꯃꯥꯗꯩ ꯂꯧꯗꫭꯏꯔꯥ꯫
ꯆꯥꯟꯅꯔꯨꯕ ꯇꯧꯔꯅꯤ
ꯎꯝ
ꯄꯨꯇꯥꯕ
ꯑꯁ ꯑꯩꯁꯨ ꯗ꯭ꯔꯦꯁꯇꯨ ꯀꯔꯤꯁꯦꯠꯇꯨꯏꯅꯣ ꯈꯪꯗ ꯂꯩꯔꯦ ꯐꯨꯔꯤꯠꯇꯣ ꯂꯩꯗꯤ ꯂꯩꯅꯤꯡꯕꯅꯦ ꯀꯔꯤꯗꯤ ꯂꯤꯠꯇꯣꯏꯅꯣ ꯑꯩ ꯑꯦꯛꯖꯥꯝ ꯂꯣꯏꯔꯒ ꯕꯖꯥꯔ ꯆꯠꯂ ꯈꯜꯂꯨꯔꯁꯦ ꯈꯜꯂꯤꯅꯦ꯫
ꯌꯥꯝ ꯂꯣꯏꯕ ꯅꯨꯃꯤꯠ
ꯎꯝ ꯍꯣꯏ
ꯑꯩ ꯉꯁꯤ ꯂꯣꯏꯔꯦ ꯍꯣꯏ ꯐꯪꯉ ꯐꯪꯉꯗꯤ ꯌꯥꯏꯅ
ꯀꯩ ꯃꯥꯥꯡ ꯇꯧꯅꯤꯡꯏꯅꫭ
ꯈꯪꯗꯦ ꯅꯨꯄꯤ ꯃꯥꯟꯕ ꯑꯃꯗ ꯂꯧꯒꯦ ꯇꯧ ꯍꯥꯏꯗꯤ ꯑꯩ ꯀꯩꯅꯣ ꯈꯤꯇꯪꯒ ꯑꯗꯨꯝ ꯁꯦꯠꯂꯁꯨ ꯌꯥꯕꯤ ꯄꯦꯔꯦꯜꯒ ꯑꯗꯨꯝ ꯁꯠꯂꯁꯨ ꯌꯥꯕꯤꯗꫭ꯫
ꯎꯝꯍ ꯃꯁꯇ ꯂꫭꯏꯔꯕꯅꯦ ꯑꯈꫭꯁꯦ꯫ ꯎꯝ ꯑꯇ ꯅꯗꯤ ꯐꯥꯏꯗ ꯍꯜꯂꯣ